ꯇꯥꯔꯕꯣ
ꯑꯧ ꯇꯥꯔꯦ
ꯑꯣ ꯀꯩꯗꯧꯔꯤꯅꯣ
ꯑꯩꯗꯣ ꯑꯥ ꯉꯁꯤꯗꯣ ꯑꯩꯈꯣꯏꯒꯤ ꯀꯀꯥ ꯑꯃ ꯆꯥꯛ ꯀꯧꯕ ꯑꯗꯨꯏꯗꯨꯒꯤ ꯁꯨꯝ ꯀꯩ__ ꯀꯥ ꯃꯔꯣꯏ ꯃꯄꯥꯡ ꯀꯩꯀꯥ ꯍꯦꯛꯆꯜꯂꯝꯕꯅꯤ ꯅꯪꯗꯤ ꯀꯩꯗꯧꯔꯤꯒꯦ
ꯑꯣ ꯑꯩꯗꯤ ꯏꯃꯥꯟꯅꯕꯤꯁꯤꯡꯒ ꯑꯆꯥꯄꯣꯠ ꯆꯥꯔꯝꯕꯅꯦ ꯑꯗꯨ ꯂꯣꯏꯕꯗ ꯉꯥꯏꯔꯤ ꯅꯣꯏꯗꯤ ꯑꯗꯨꯗꯤ ꯏꯟꯖꯥꯡ ꯑꯍꯥꯎꯕ ꯆꯥꯗꯣꯔꯦꯅꯦ
ꯏꯟꯁꯥ ꯍꯥꯎ ꯆꯥꯗꯣꯔꯦ ꯏꯕꯦꯝꯃ ꯌꯦꯟ ꯃꯈꯣꯡꯒ ꯆꯤꯛꯇꯧꯔꯦ ꯅꯪ ꯀꯔꯝ ꯀꯥꯟ ꯊꯣꯛꯂꯛꯇꯣꯏꯅꯣ
ꯑꯩꯁꯦ ꯈꯪꯗ꯭ꯔꯤ ꯀꯔꯝ ꯀꯥꯟꯗ ꯂꯥꯛꯇꯣꯏꯅꯣꯗ
ꯀꯩꯅꯣ ꯁꯨꯇꯤ ꯐꯪꯗ꯭ꯔꯣ ꯁꯝꯃꯔ ꯚꯦꯀꯦꯁꯟ
ꯐꯪꯉꯦ ꯑꯩꯗꯣ ꯂꯥꯛꯀꯦ ꯇꯧꯅꯦ ꯑꯗꯣ ꯑꯩ ꯁꯤꯗ ꯊꯕꯛ ꯈꯔ ꯇꯧꯔꯤꯕ ꯑꯗꯨꯒꯤ
ꯑꯣ ꯑ ꯁꯨꯇꯤ ꯐꯪꯉꯗꯤꯅꯦ ꯊꯕꯛꯇꯣ ꯂꯣꯏꯕꯒ ꯐꯠ ꯊꯣꯛꯂꯣꯛꯑꯣ ꯑꯝꯇ ꯄꯨꯟꯁꯤꯗꯅ ꯄꯨꯟꯗ ꯀꯨꯏꯔꯦ
ꯍꯣꯏ ꯍꯣꯏ ꯑꯩꯁꯨ ꯊꯕꯛꯇꯣ ꯐꯪꯕꯒ ꯂꯣꯏꯕꯒ ꯊꯣꯛꯂꯛꯑꯒꯦ
ꯊꯣꯛꯂꯣꯛꯑꯣ ꯊꯔꯣꯏ ꯊꯣꯡꯕꯗꯣ ꯑꯝꯇ ꯆꯨꯞꯁꯤ ꯏꯕꯦꯝꯃ
ꯎꯝ ꯎꯝ ꯆꯨꯞꯁꯤ ꯀꯩꯅꯣ ꯇꯧꯋꯦ ꯅꯣꯏ__ ꯗꯤ ꯍꯣꯔꯦꯟ ꯃꯤ ꯂꯥꯛꯇꯣꯔꯝꯃꯤꯅ ꯑꯍꯥꯎꯕ ꯊꯣꯡꯗꯣ ꯑꯣꯏꯔꯝꯅꯤꯅꯦ
ꯃꯥ ꯑꯍꯥꯎꯕ ꯊꯣꯡꯗꯣꯏꯅꯤ ꯆꯥꯗꯕꯁꯨ ꯀꯨꯏꯔꯕ ꯅꯍꯥꯟꯈꯩꯗꯤ ꯁꯨꯝ ꯍꯥꯏꯕꯗꯤ ꯃꯤꯗꯣ ꯑꯃꯑꯃꯨꯛ ꯋꯥꯠ ꯑꯃꯃꯨꯛ ꯋꯥꯠ ꯏꯃꯨꯡꯒꯤ ꯁꯨꯝ ꯇꯧꯕ ꯍꯧꯖꯤꯛꯇꯤ ꯑꯗꯨꯝ ꯑꯈꯣꯏ ꯂꯣꯏꯃꯛ ꯌꯨꯝꯗ ꯂꯩꯕ ꯇꯥꯏꯃꯤꯡꯗꯣ ꯑꯣꯏꯔꯕ ꯑꯗꯨꯏꯗꯨꯅ ꯀꯩꯅꯣ ꯇꯧꯔꯅꯤ ꯉꯁꯤ ꯆꯥꯔꯁꯦꯗ ꯍꯥꯏꯔꯦ ꯆꯥꯊꯔꯒꯦ
ꯍꯣꯏ ꯍꯣꯏ ꯑꯁ ꯑꯩꯁꯨ ꯆꯥꯅꯤꯡꯉꯦ ꯍꯥꯎꯕꯅꯦ ꯌꯨꯝꯗ ꯊꯣꯡꯕꯗꯣ
ꯎꯝ ꯐꯣꯇꯣ ꯑꯣꯏꯅ ꯊꯥꯕꯤꯔꯛꯑꯒꯦ ꯅꯪꯒꯤ ꯁꯔꯨꯛ
ꯍꯣꯏ ꯍꯣꯏ ꯊꯥꯔꯛꯑꯣ ꯑꯁ ꯑꯩ ꯀꯞꯄꯒ ꯈꯥꯡꯉꯗꯣꯏꯅꯦ
ꯅꯣꯏꯁꯨ ꯑꯗꯨꯗ ꯆꯥꯊꯔꯣ ꯀꯩꯅꯣ
ꯍ‌ꯣꯏ
ꯌꯥꯝ ꯁꯥꯕ꯭ꯔꯣ ꯑꯗꯨꯗꯗꯤ ꯀꯃꯥꯏꯟ ꯇꯧꯒꯦ
ꯌꯥꯝ ꯁꯥꯏꯌꯦ꯫
ꯑꯁ ꯁꯤꯗꯁꯨ ꯌꯥꯝ ꯁꯥꯏꯌ‌ꯦ꯫ ꯍꯥꯏꯗꯤ ꯌꯥꯝ ꯀꯟꯅꯒ ꯁꯥꯔꯝꯗꯧꯒ ꯃꯥꯟꯗꯦ ꯑꯗꯨ ꯅꯣꯡꯒ ꯁꯨꯛꯇꯥ ꯇꯥꯗꯦ꯫ ꯑꯗꯨꯏꯗꯨꯅ ꯌꯥꯝ ꯁꯥꯏꯌ‌ꯦ꯫
ꯑꯗꯨ ꯌꯨꯝꯗꯗꯤ ꯑꯗꯨꯝ ꯅꯨꯡꯉꯥꯏꯕꯅꯤꯗ꯫
ꯍꯣꯏ ꯁꯥꯔꯁꯨ ꯌꯨꯝ ꯍꯥꯏꯁꯤꯅꯤ ꯅꯠꯇ꯭ꯔꯥ ꯑꯗꯨꯅ ꯑꯗꯨꯝ ꯄꯨꯡꯅꯨꯡ ꯅꯨꯡꯉꯥꯏ꯫ ꯀꯥ ꯁꯧꯒꯔꯤ ꯊꯣꯡꯕꯒꯁꯨ ꯍꯥꯎꯔꯦ꯫
ꯍꯣꯏ ꯍꯣꯏ ꯍꯥꯎꯕꯁ ꯍꯧꯖꯤꯛꯇꯤ ꯁꯧꯒ꯭ꯔꯤ ꯑꯃ ꯊꯣꯡꯉꯒ ꯁꯤꯡꯖꯨ ꯑꯃ ꯁꯨꯕ꯫
ꯑꯗꯨꯅꯤ ꯊꯥꯡꯖꯤꯡ ꯃꯦꯠꯄ ꯑꯃꯒ ꯇꯧꯔꯗꯤ ꯍꯥ꯫
ꯎꯝ꯫
ꯅꯣꯏ ꯑꯗꯨꯗꯗꯤ ꯃꯝꯗ‌ꯣꯔꯕꯣ꯫
ꯍꯥꯥ꯫
ꯑꯗꯨꯗꯗꯤ ꯅꯨꯃꯤꯠ ꯇꯥꯗꯣꯔꯕꯣ꯫
ꯑꯁ ꯌꯥꯝ ꯉꯜꯂꯤꯌꯦ ꯁꯤꯗꯗꯤ꯫
ꯍꯣꯏ ꯅꯨꯡꯁꯥꯕꯨ ꯊꯣꯛꯑꯝꯈꯤꯅꯤ꯫
ꯑ ꯎꯝ ꯌꯨꯝꯗꯗꯤ ꯅꯨꯃꯤꯠ ꯇꯥꯗꯧꯔꯝꯃꯅꯤ꯫
ꯍꯣꯏ ꯌꯨꯝꯗꯗꯤ ꯅꯨꯃꯤꯠ ꯈ ꯈ ꯌꯥꯝ ꯃꯝꯕꯗꯤ ꯑꯣꯏꯗ꯭ꯔꯤ ꯈꯔ ꯈꯔ ꯈꯤꯇꯪ ꯆꯪꯕꯒ ꯍꯧꯔꯛꯄꯒꯤ ꯑꯃ ꯐꯤ ꯐꯧꯕꯒ ꯀꯩꯀꯥ ꯂꯧꯁꯟꯅꯕꯒꯤ ꯃꯇꯝꯗꯣ꯫
ꯎꯝ꯫
ꯑꯗꯨꯏꯗ‌ꯣ ꯑꯣꯏꯔꯦ꯫
ꯎꯝ꯫ ꯅꯣꯏ ꯑꯦꯛꯖꯥꯝ ꯂꯣꯏꯈ꯭ꯔꯕꯣ ꯑꯗꯨꯒꯤꯔꯣ ꯅꯪ ꯊꯣꯛꯂꯛꯏꯗꯣ꯫
ꯍꯣꯏ ꯑꯩꯗꯣ ꯁꯦꯃꯤꯁꯇꯔ ꯑꯦꯛꯖꯥꯝ ꯄꯤꯔꯦ ꯑꯗꯨꯏꯗꯨꯒ ꯁꯨꯇꯤꯁꯦ ꯌꯥꯝ ꯀꯨꯏꯅꯗꯤ ꯂꯩ ꯇꯦꯕ ꯇꯨꯌꯦꯞ ꯗ‌ꯦꯁꯃꯨꯛ ꯈꯛꯇꯅꯦꯕ꯫
ꯑꯗꯣ ꯌꯨꯝꯁꯨ ꯊꯣꯛ ꯇꯕ ꯀꯨꯏꯔꯦ ꯌꯨꯝꯒꯤ ꯆꯥꯛ ꯌꯦꯟꯁꯥꯡꯁꯨ ꯆꯥꯗꯕ ꯀꯨꯏꯔꯦ ꯍꯥꯏꯗꯅ꯫ ꯊꯣꯛꯂꯛꯏꯕ꯫ ꯊꯛꯅꯤꯡꯃꯟꯗꯅ ꯊꯣꯛꯇ꯭ꯔꯁꯨ ꯑꯗꯨꯝ ꯂꯩꯔꯁꯨ ꯀꯩꯁꯨꯕꯨꯗꯤ ꯀꯥꯏꯕ ꯅꯠꯇꯦꯕ꯫ ꯑꯗꯣ ꯌꯨꯝꯊꯣꯛꯇꯕ ꯀꯨꯏꯔꯕꯒꯤ ꯌꯥꯝ ꯊꯣꯛꯅꯤꯡꯗꯅ ꯆꯦꯟꯊꯣꯔꯛꯑꯦ꯫
ꯑꯗꯨꯅꯦ ꯅꯪ ꯌꯨꯝꯗ ꯊꯣꯛꯂꯛꯇꯕꯁꯨ ꯀꯨꯏꯔꯦ ꯐꯔꯦ ꯊꯣꯂꯛꯏꯗꯣ꯫
ꯍꯣꯏ ꯑꯗꯨꯅꯤ ꯅꯣꯏꯁꯨ ꯊꯂꯛꯑꯗꯤ ꯄꯨꯟꯅ ꯅꯨꯡꯉꯥꯏꯔꯣꯏꯗ꯭ꯔꯥ꯫
ꯎꯝ꯫ ꯈꯪꯗꯦꯗ ꯑꯩꯈꯣꯏ ꯏꯅꯥꯎꯄꯥ ꯍꯣꯏꯁꯨ ꯉꯁꯤ ꯊꯣꯛꯂꯛꯑꯕꯅꯦ꯫
ꯑꯣ ꯊꯣꯛꯂꯛꯑꯕ ꯃꯣꯏꯁꯨ꯫ ꯍꯧꯖꯤꯛꯀꯥꯟꯁꯦ ꯀꯩꯅꯣꯗꯤ ꯍꯥꯏꯗꯤ ꯁꯨꯇꯤ ꯃꯇꯝꯗꯤ ꯂꯣꯏ ꯑꯣꯏꯅꯕꯅꯦ꯫ ꯑꯗꯨꯒꯤ ꯃꯤ ꯑꯅꯝꯕ ꯂꯣꯏ ꯊꯣꯛꯅꯔꯛꯄꯁꯨ ꯌꯥꯏ꯫ ꯅꯣꯏꯁꯨ ꯇꯥꯟꯖꯥ ꯐꯪꯉꯗꯤ ꯊꯕꯛ ꯂꯣꯏꯔꯦꯗꯤ ꯊꯣꯛꯂꯛꯑꯣ꯫
ꯑꯗꯨꯅꯦ ꯑꯁ ꯑꯩꯁꯦ ꯈꯪꯕ꯭ꯔꯥ ꯎꯝ ꯌꯨꯝ ꯊꯣꯛꯂꯛꯑꯒ ꯅꯪꯒ ꯊꯕꯛ ꯈꯔ ꯆꯠꯃꯤꯟꯅꯗꯧꯕꯁꯨ ꯂꯩꯕꯅꯦ꯫
ꯍꯣꯏ ꯆꯠꯁꯦ ꯌꯥꯏꯌꯦ ꯑꯩꯁꯨꯅꯦ ꯍꯥꯏꯗꯤ ꯆꯠꯅꯤꯡꯉꯥꯏ ꯆꯠꯃꯤꯟꯅꯅꯤꯡꯉꯥꯏ ꯍꯥꯏꯗꯤ ꯏꯅꯥꯎ ꯄꯥ ꯏꯌꯥꯝꯕꯁꯤꯡꯒ ꯆꯠꯃꯤꯟꯅꯕ ꯍꯥꯏꯁꯤꯗꯤ ꯍꯥꯏꯗꯤ ꯈꯦꯠꯅꯩꯗꯅꯀꯣ꯫
ꯑꯗꯨ ꯁꯨꯝ ꯅꯣꯏꯒꯥ ꯆꯠꯃꯤꯟꯅꯩ ꯏꯃꯥꯟꯅꯕꯤ ꯀꯩꯀꯥ ꯆꯠꯃꯤꯟꯅꯕ ꯍꯥꯏꯁꯤꯅ ꯅꯨꯡꯉꯥꯏꯗꯅ ꯆꯠꯃꯤꯟꯅꯔꯒꯥ ꯑꯦ ꯁꯤ ꯇꯧꯁꯤ ꯁꯨꯃꯥꯏꯟ ꯇꯧꯁꯤꯒꯥ ꯍꯥꯏꯕꯁꯨ ꯇꯥꯊꯣꯛ ꯇꯥꯁꯤꯟꯗꯨ ꯇꯧꯅꯤꯡꯕ ꯑꯩꯗꯤ ꯅꯪ ꯊꯂꯛꯑꯝꯒꯗ꯭ꯔꯥ ꯈꯟꯕꯅꯦ ꯑꯗꯣ ꯅꯪꯒꯤ ꯐꯣꯟꯗꯨꯁꯨ ꯌꯥꯗꯕ ꯃꯥꯜꯂꯦ ꯑꯩꯅ ꯐꯣꯟ ꯇꯧꯀꯥꯟꯗꯥ ꯆꯠꯇꯕ ꯑꯃꯨꯛꯁꯨ ꯆꯠꯄ ꯑꯗꯨꯒꯥ ꯍꯥꯏꯗꯤ ꯅꯦꯠꯋꯔꯥꯛꯇꯨ ꯈꯤꯗꯪ ꯅꯨꯡꯉꯥꯏꯇꯕ ꯃꯥꯜꯂꯦ
ꯍꯣꯏ ꯍꯣꯏ ꯑꯩꯒꯤꯁꯦ ꯈꯪꯗꯦ ꯑꯗꯨꯝ ꯎꯝ ꯅꯦꯠꯋꯥꯛꯁꯦ ꯈꯔ ꯅꯨꯡꯉꯥꯏꯇꯦꯕꯀꯣ ꯑꯈꯣꯏ ꯀꯥ ꯃꯅꯨꯡꯁꯦ ꯂꯩꯔꯒꯥꯅꯅꯦ ꯈꯔ ꯅꯨꯡꯉꯥꯏꯕ
ꯎꯝ ꯎꯝ
ꯑꯗꯩꯗꯤ ꯁꯨꯝ ꯂꯝꯕꯤꯁꯦ ꯈꯔꯁꯨ ꯅꯨꯡꯉꯥꯏ ꯑꯗꯨ ꯈꯔ ꯅꯨꯡꯉꯥꯏꯇꯕ ꯃꯐꯝ ꯈꯔꯁꯨ ꯂꯩ ꯑꯗꯣ ꯑꯗꯣ ꯆꯠꯈ꯭ꯔꯥ ꯀꯥꯟ ꯃꯤꯟ ꯐꯣꯟ ꯇꯧꯔꯛꯄꯁꯦ ꯑꯗꯨꯝ ꯍꯥꯏ ꯅꯦꯋꯥꯛ ꯅꯨꯡꯉꯥꯏꯇꯦ ꯈꯣꯠꯇꯦ ꯇꯧꯔꯒꯥ ꯑꯗꯨꯝ ꯍꯥꯏꯔꯛꯑꯦ
ꯑꯪ
ꯑꯣ ꯀꯩꯠ
ꯐꯪꯇꯦ ꯗꯨꯅꯦ
ꯎꯝ
ꯑꯩꯗꯣ ꯀꯩꯁꯨ ꯇꯧꯗꯦ
ꯍꯣꯏ ꯐꯥꯔꯦ ꯅꯣꯡꯃꯥ ꯇꯟ ꯆꯥ ꯆꯥꯕ ꯀꯥꯟꯗ ꯑꯃꯨꯛ ꯊꯦꯡꯅꯁꯤ ꯑꯗꯨꯗꯤ ꯄꯨꯟꯁꯦ ꯄꯨꯟꯕ ꯌꯥꯕ ꯀꯥꯟꯗꯥ
ꯍꯣꯏ ꯍꯣꯏꯠ
ꯑꯗꯣ ꯑꯁ ꯑꯩ ꯌꯨꯝꯗꯥ ꯂꯥꯛꯑꯒ ꯁꯤꯡꯖꯨꯒꯥꯔꯣ ꯆꯥꯅꯤꯡꯕꯅ ꯉꯥꯎꯔꯕꯅꯦ
ꯍꯣ ꯍꯣꯏ ꯆꯥꯁꯦ ꯆꯥꯔ ꯂꯣꯏꯔꯦ ꯀꯩꯅꯣ ꯄꯀꯣꯔꯥ ꯃꯪꯒꯜꯒꯥ ꯊꯥꯗꯕꯗꯣ ꯆꯥꯔ ꯂꯣꯏꯔꯦ
ꯎꯝ ꯆꯥꯔꯁꯦ ꯀꯥꯅꯗꯦ
ꯍꯣꯏ ꯑꯗꯣ ꯃꯈꯥ ꯍꯥꯏꯗꯤ ꯀꯩꯀꯩ ꯇꯧꯕ ꯌꯥꯒꯦꯒꯥ ꯍꯥꯏꯕꯗꯣ ꯑꯗꯨꯁꯨ ꯈꯟꯅꯁꯦ ꯍꯥꯏꯕꯗꯤ ꯍꯧꯖꯤꯛꯀꯥꯟꯗꯤ ꯊꯕꯛ ꯀꯩꯀꯥꯁꯨ ꯊꯤꯕꯁꯤ ꯂꯨꯏꯗꯅꯀꯣ ꯒꯣꯔꯃꯦꯟꯒꯤ ꯒꯤ ꯑꯣꯏꯔꯣ ꯀꯩꯒꯤꯕꯨ ꯑꯣꯏꯔꯣ ꯍꯥꯏꯅ ꯀꯩ ꯀꯩ ꯀꯃꯥꯏꯟ ꯇꯧꯕ ꯌꯥꯕ ꯀꯦ ꯍꯥꯏꯕꯒ ꯑꯗꯨꯁꯨ ꯑꯗꯨꯝ ꯇꯥꯊꯣꯛ ꯇꯥꯁꯤꯟ ꯇꯧꯅꯔꯥ ꯂꯣꯏꯔꯦ ꯅꯠꯇ꯭ꯔꯥ
ꯎꯝ
ꯀꯦꯗꯕꯒꯁꯨ ꯀꯨꯏꯔꯦ ꯏꯕꯦꯝꯃꯥ ꯅꯪ ꯂꯩꯇꯗꯅ
ꯋꯣꯏ ꯑꯩꯅ ꯍꯨꯖꯤꯛ ꯄꯥꯝꯃꯤꯁꯦ ꯍꯥꯏꯗꯤ ꯑꯈꯣꯏ ꯅꯨꯞ ꯅꯨꯄꯤ ꯃꯌꯥꯝ ꯂꯩꯗꯅ ꯑꯈꯣꯏ ꯗꯥꯏꯗꯗꯤ ꯑꯗꯨꯅꯅꯦ ꯑꯈꯣꯏ ꯃꯌꯥꯝ ꯄꯨꯟꯖꯜꯂꯒꯥ ꯍꯥꯏꯗꯤ ꯅꯨꯡꯊꯤꯜꯗꯥꯒ ꯁꯤꯡꯖꯨꯒꯥ ꯆꯥꯗꯅ ꯗꯨꯝ ꯂꯥꯡꯉꯒ ꯂꯩꯕꯗꯣ ꯑꯈꯣꯏ ꯃꯌꯥꯝ ꯄꯨꯜꯂꯒꯥ ꯑꯗꯩꯗꯤ ꯅꯨꯡꯗꯥꯡꯋꯥꯏꯔꯝ ꯋꯥꯛꯀꯤꯡꯒꯥꯡ ꯆꯠꯇꯥꯅ ꯀꯣ
ꯎꯝ
ꯗꯔꯃꯥꯏꯟ ꯇꯧꯅꯤꯡꯉꯦ
ꯑꯗꯨꯅꯦ ꯑꯥꯗ ꯂꯩꯕ ꯀꯥꯟꯗꯥꯗꯤ ꯍꯦꯛꯇꯥ ꯌꯨꯝꯒꯤ ꯆꯥꯛ ꯍꯦꯟꯖꯥꯡ ꯑꯗꯒꯤ ꯍꯥꯏꯗꯤ ꯌꯨꯝꯒꯤ ꯚꯥꯏꯞ ꯁꯦ ꯌꯥꯝꯅ ꯃꯤꯁ ꯇꯧꯗ꯭ꯔꯥ ꯍꯥꯏꯗꯤ ꯇꯧꯅꯤꯡꯕꯩ ꯃꯥ ꯁꯤ ꯁꯤ ꯇꯧꯒꯦ ꯁꯤ ꯇꯧꯒꯦ ꯑꯗꯒꯤ ꯇ꯭ꯔꯦꯗꯤꯁꯅꯦꯜ ꯐꯨꯠꯀꯁꯦ ꯌꯥꯝ ꯆꯤꯡ
ꯎꯝ ꯑꯁ ꯈꯪꯗꯦꯗ ꯍꯧꯖꯤꯛ ꯂꯥꯏꯔꯤꯛꯁꯦ ꯇꯝꯕꯀꯣ ꯑꯩꯈꯣꯏ ꯑꯦꯛꯖꯥꯝ ꯂꯣꯏꯒꯔꯦ ꯑꯗꯨꯅ ꯑꯗꯨꯅꯅꯦ ꯃꯈꯥꯁꯤ ꯀꯔꯤ ꯇꯧꯔꯣꯏꯗꯣꯅꯣ ꯈꯟꯕꯗ ꯈꯟꯕꯗ
ꯎꯝ ꯍꯣꯏ ꯑꯗꯨꯅꯤ ꯈꯟꯁꯦ ꯄꯨꯟꯅ ꯇꯥꯟꯅꯃꯤꯟꯅꯁꯦ ꯇꯧ ꯇꯧꯕ ꯌꯥꯕꯥ ꯀꯩꯀꯩ ꯂꯩ ꯍꯥꯏꯕꯗꯣꯀꯣ ꯑꯩꯈꯣꯏ ꯃꯈꯩ ꯄꯨꯟꯁꯤꯟꯅꯔꯒ ꯍꯧ ꯍꯧ ꯇꯧꯔꯒ ꯄꯨꯟꯅ ꯇꯧꯃꯤꯟꯅꯕ ꯍꯥꯏꯗꯨꯅꯤ ꯅꯠꯇ꯭ꯔꯥ ꯅꯠꯇ꯭ꯔꯗꯤ ꯀꯩ ꯎꯄꯥꯏ ꯂꯩ
ꯎꯝ ꯈꯪꯗꯦꯑꯗꯨꯅꯦ
ꯅꯣꯏ ꯆꯤꯆꯦ ꯍꯣꯏꯗꯤ ꯂꯨꯍꯣꯡꯗꯧꯕ ꯈꯣꯠꯇꯕ ꯀꯌꯥꯝ ꯋꯥꯠꯂꯤꯒꯦ ꯃꯣꯏꯗꯤ
ꯑꯩꯈꯣꯏꯁꯦ ꯂꯨꯍꯣꯡꯗꯣꯔꯦ ꯑꯗꯣ ꯅꯣꯏ ꯉꯟꯇꯥꯥꯅ ꯂꯥꯛꯇꯣꯅꯤꯀꯣ ꯑꯩ ꯍꯦꯛ ꯅꯛꯁꯜꯂꯛꯄꯗ ꯍꯥꯏꯒꯦ ꯇꯧꯅꯦ
ꯑꯁ ꯂꯥꯛꯑ ꯂꯣꯏꯔꯦ ꯀꯩꯅꯣ ꯅꯪꯒꯤꯅꯦ ꯈꯜꯂꯒ ꯉꯟꯇꯥꯅ ꯍꯦꯛꯇ ꯂꯥꯛꯑ ꯂꯣꯏꯔꯦ
ꯎꯝ ꯑꯩꯈꯣꯏꯁꯦ ꯑꯗꯨ ꯍꯣꯡꯗꯣꯏꯔꯥ ꯉꯟꯇꯥꯅꯥ ꯂꯥꯛꯇꯣꯏ ꯃꯌꯥꯝ ꯌꯥꯝ ꯀꯦꯔꯥ ꯂꯥꯛꯀꯗꯕꯗꯤ
ꯀꯦꯔ ꯂꯣꯏꯔꯦ ꯀꯦꯅꯉꯥꯏ ꯃꯤꯒꯗꯣ ꯑꯩ ꯈꯪꯗꯦ ꯅꯪꯅ ꯂꯣꯏꯁꯤꯜꯂꯝꯃꯣ ꯁꯤꯁꯤꯗꯩ ꯀꯦꯁꯦꯒ ꯍꯥꯏꯕꯗꯣ ꯗ꯭ꯔꯦꯁꯀꯗꯨ ꯀꯩ ꯁꯦꯠꯁꯦꯒ ꯍꯥꯏꯕꯗꯣ ꯈꯥꯟꯅꯁꯦ
ꯍꯣꯏ
ꯎꯝ ꯍꯧꯖꯤꯛꯇꯤ ꯐꯅꯦꯛ ꯅꯥꯏꯕꯤ ꯑꯗꯩ ꯔꯥꯅꯤ ꯐꯤꯒꯁꯨ ꯐꯖ ꯐꯖꯕ ꯊꯣꯛꯑꯦꯗꯅ
ꯑꯥ
ꯗꯤꯖꯥꯏꯟ ꯗꯤꯖꯥꯏꯟ ꯌꯥꯝ ꯊꯣꯛꯑꯦꯗꯅ ꯏꯟꯁꯇꯥꯗꯒ ꯌꯥꯝ ꯊꯥꯒꯠꯂꯤꯗꯅ ꯍꯧꯖꯤꯛꯀꯥꯟꯗꯤ ꯑꯗꯨꯏꯁꯤꯅ ꯐꯖꯕ ꯈꯜꯂꯒ ꯍꯦꯛꯇ ꯃꯆꯨꯝ ꯇꯞ ꯇꯞ ꯇꯥꯃꯩ ꯀꯦꯔ ꯂꯣꯏꯔꯦ ꯅꯠꯇ꯭ꯔꯣ
ꯎꯝ
ꯃꯊꯪꯗꯗꯤ ꯑꯃꯨꯛ ꯅꯪꯒꯤ ꯇꯔꯟ ꯂꯥꯛꯑꯅꯤꯅꯦ ꯑꯗꯨꯗꯤ
ꯑꯁ ꯑꯩꯗꯤ ꯋꯥꯠꯂꯤꯗ ꯀꯥꯏꯗꯩꯅꯣꯅꯣ ꯑꯉꯥꯡ ꯌꯥꯝ ꯑꯣꯏꯔꯤꯌꯦ
ꯑꯗꯣ ꯍꯥꯏꯕꯗꯤ ꯅꯣꯏꯆꯦꯒꯤ ꯃꯊꯪꯗꯤ ꯅꯪꯅꯤꯅ ꯇꯨꯃꯤꯅ ꯑꯦ ꯃꯊꯪꯗꯗꯤ ꯅꯪꯅꯤꯒꯥꯁꯦ ꯑꯗꯨꯝ ꯍꯥꯏꯔꯛꯑꯗꯕꯅꯦ ꯑꯍꯜ ꯂꯃꯍꯟ ꯃꯈꯩꯅ
ꯑꯗꯨꯅꯦ ꯑꯗꯣ ꯑꯩꯗꯤ ꯇꯜꯂꯦ ꯑꯩꯗꯤ ꯌꯥꯝ ꯑꯉꯥꯡ ꯑꯣꯏꯔꯤꯗꯅ ꯆꯍꯤ ꯇꯔꯥꯃꯨꯛ ꯋꯥꯠꯂꯤ
ꯍꯣꯏ ꯑꯗꯣ ꯍꯥꯏꯗꯤ ꯑꯩꯈꯣꯏꯁ ꯍꯥꯏꯗꯤ ꯏꯁꯥ ꯏꯁꯥ ꯀꯩꯀꯩ ꯇꯧꯕ ꯌꯥꯕ ꯑꯃꯃꯝ ꯇꯧꯔꯤꯁꯤꯗ ꯅꯠꯇ꯭ꯔꯥ
ꯍꯣꯏ ꯑꯁ ꯊꯕꯛ ꯀꯥ ꯇꯧꯗꯅ ꯂꯨꯍꯣꯡ ꯌꯥ ꯄꯣꯟꯗꯦ
ꯑꯗꯨꯅꯦ
ꯊꯕꯛ ꯑꯝ ꯇꯧꯔꯒ ꯀꯣ ꯂꯨꯍꯣꯡꯗ꯭ꯔꯗꯤ ꯑꯍꯟꯅꯒ ꯍꯥꯏ ꯃꯋꯥ ꯂꯧꯌꯥꯄꯣꯟꯇꯦ
ꯑꯗꯨꯅꯤ ꯍꯧꯖꯤꯛ
ꯎꯝ ꯍꯧꯖꯤꯛꯀꯥꯟꯁꯦ ꯌꯥꯝꯅ ꯍꯥꯏꯅ ꯁꯤꯟꯅꯔꯒ ꯂꯨꯍꯣꯡꯕꯒꯁꯦ ꯌꯥꯝꯅ ꯆꯠꯅꯔꯛꯄꯩ ꯇꯥꯏꯞ ꯑꯃ ꯇꯧꯗ꯭ꯔꯣ
ꯈꯪꯗꯦ ꯑꯗꯨꯅꯦ
ꯑꯁ ꯈꯪꯗꯦ ꯅꯣꯏꯗꯤ ꯍꯧꯖꯤꯛ ꯑꯍꯥꯎꯕ ꯆꯥꯗꯣꯔꯕꯅꯤꯅ ꯐꯩꯀꯣ ꯑꯩꯈꯣꯏꯗꯤ ꯑꯍꯥꯎꯇꯕꯥ ꯇꯅꯤ ꯆꯥꯔꯤꯁꯤ
ꯍꯦ ꯊꯕꯛꯇꯨ ꯂꯣꯏꯁꯜꯂꯣ ꯑꯗꯨ ꯊꯣꯛꯂꯛꯅꯕ ꯇꯧꯔꯣ ꯑꯗꯨꯒ ꯅꯪꯁꯨ ꯑꯃꯨꯛ ꯆꯥꯔ ꯂꯣꯏꯔꯦ ꯀꯦꯝ ꯈꯪꯂꯨꯅꯨꯁꯦ
ꯍꯣꯏ ꯐꯔꯦ ꯑꯗꯨꯗꯤ ꯑꯩꯈꯣꯏꯁꯨ ꯌꯥꯆꯪꯉꯛꯄꯒꯤ ꯊꯕꯛ ꯀꯩꯀꯥ ꯂꯣꯏꯁꯟꯕ ꯃꯠ ꯇꯝꯁꯨ ꯌꯧꯔꯦ ꯅꯪꯁꯨ ꯐꯖꯅ ꯂꯩꯌꯨ ꯅꯥꯍꯟꯒꯅꯨꯀꯣ ꯗꯦꯡꯒꯤꯒ ꯌꯥꯝ ꯅꯥꯟꯅꯩ ꯍꯥꯏꯕꯅꯦ ꯑꯗꯣ ꯅꯣꯡꯃ ꯑꯃꯨꯛ ꯐꯖꯅ ꯃꯇꯥꯡ ꯆꯥꯕꯗ ꯄꯥꯎ ꯐꯥꯎꯅꯔꯁꯤꯀꯣ ꯑꯗꯨꯗꯤ ꯊꯝꯃꯒꯦꯀꯣ
ꯑꯣ ꯍꯣꯏ ꯍꯣꯏ ꯊꯝꯃꯦ ꯊꯝꯃꯦ
ꯍꯣ ꯍꯣꯏ ꯕꯥꯏ